ꯅꯥꯠ
ꯇꯥꯔꯕ꯭ꯔꯣ
ꯇꯥꯏꯌꯦ ꯇꯥꯏꯌꯦ
ꯀꯩꯗꯧꯔꯤꯅꯣ
ꯑꯥ ꯐꯥꯝꯃꯤꯌ‌ꯦ
ꯊꯕꯛ ꯁꯨꯗ꯭ꯔꯣ ꯉꯁꯤꯗꯤ ꯎꯝ
ꯁꯨꯗꯦ ꯅꯪꯗꯤ
ꯑꯩꯗꯤ ꯊꯕꯛ ꯁꯨꯗꯦ
ꯅꯨꯡꯉꯥꯏꯔꯤꯕ꯭ꯔꯣ ꯅꯪꯕ‌ꯣ
ꯀꯩ ꯍꯥꯏꯕ
ꯅꯨꯡꯉꯥꯏꯔꯤꯕ꯭ꯔꯣ
ꯍꯣꯏ ꯍꯣꯏ ꯅꯨꯡꯉꯥꯏꯔꯤꯌꯦ ꯅꯪꯗꯤ
ꯀꯗꯧꯔꯤꯅꯣ ꯍꯧꯖꯤꯛꯁꯤ ꯀ‌ꯩꯗꯧꯔꯤꯒꯦ
ꯑꯩꯗꯤ ꯐꯝꯔꯒ ꯂꯩꯌꯦ
ꯑꯆꯥ ꯐꯩꯏꯅꯦ
ꯑꯣ ꯆꯥꯛ ꯆꯥꯔꯕꯣ
ꯆꯥꯛ ꯆꯔꯥꯕꯣ ꯍꯥꯥ
ꯆꯥꯛ ꯆꯔꯥꯕꯣ ꯍꯥꯏꯕ
ꯆꯔꯦ
ꯀꯩ ꯃꯊꯦꯜ ꯆꯥꯔꯒꯦ
ꯎꯇꯤꯒ ꯉꯥ ꯇꯥꯎꯕꯒ
ꯑꯁ ꯌꯥꯝ ꯍꯥꯎꯋꯦꯅꯦ
ꯅꯪꯗꯤ
ꯑꯩꯗꯤ ꯈꯥꯃꯦꯟꯒ ꯂꯨꯖꯥꯏꯌꯦ
ꯑꯆꯥ ꯁ꯭ꯀꯨꯜ ꯆꯠꯇ꯭ꯔꯣ
ꯍꯣꯏ ꯉꯁꯤ ꯆꯠꯇ‌ꯦ
ꯎꯝ
ꯅꯪ ꯃꯤ ꯀꯌꯥ ꯂꯏꯕꯣ
ꯑꯦꯇ ꯍꯧꯖꯤ
ꯑ ꯅꯣꯏꯒꯤ ꯊꯕꯛꯇꯣ ꯁꯨꯕ ꯅꯨꯡꯉꯥꯏꯕ꯭ꯔꯣ
ꯋꯥꯏꯅꯦ ꯍꯣꯔꯦꯟ ꯄꯨꯡ ꯃꯉꯥ ꯇꯔꯨꯛ ꯇꯥꯔꯗꯤ ꯑꯃꯨꯛ ꯆꯠꯇꯣꯏꯅꯦ
ꯑꯣ ꯎꯝ
ꯎ
ꯐꯥꯏꯌꯦ ꯐꯌꯦ
ꯎꯝ
ꯅꯣꯏꯗꯤ ꯅꯨꯡꯉꯥꯏꯔꯤꯕ꯭ꯔꯣ
ꯅꯨꯡꯉꯥꯏꯔꯤꯌꯦ ꯅꯪ ꯀꯅꯥ ꯀꯅꯥ ꯂꯩꯒꯦ
ꯑꯩꯗꯤ ꯏꯃꯥꯟꯕꯤꯒ ꯂꯩꯌꯦ
ꯎꯝ ꯐꯩ ꯐꯩ
ꯍꯝ ꯑꯣꯀꯦ
ꯎꯝ
ꯎꯝ
ꯍꯧꯖꯤꯛ ꯊꯕꯛ ꯂꯩꯕ꯭ꯔꯣ
ꯑꯥ ꯂꯩꯇꯦ ꯐꯧꯔꯒ ꯂꯩꯕꯅꯦ
ꯑꯆꯥ ꯃꯩꯗꯤ ꯂꯥꯛꯄ꯭ꯔꯣ
ꯀꯩ ꯍꯥꯏꯕ
ꯃꯩ ꯂꯥꯛꯄ꯭ꯔꯣ ꯃꯩ
ꯍꯣꯏ ꯂꯥꯛꯑꯦ
ꯑꯦ ꯁꯥꯏꯅꯦ
ꯑ ꯐꯦꯟ ꯂꯩꯇ꯭ꯔꯣ
ꯍꯦꯡ ꯂꯩꯌꯦ ꯌꯥꯗꯕ
ꯎꯝ ꯍꯗꯃ ꯑꯩꯈꯣꯏꯁꯨꯄꯣ ꯐꯦꯟ ꯂꯩꯔꯁꯨꯕꯣ ꯁꯥꯏ ꯐꯦ ꯊꯝꯁꯤ
ꯆ
ꯑ ꯑ ꯑ
ꯎꯝ ꯅꯣꯏ ꯅꯨꯡꯉꯥꯏ ꯍꯥꯏ ꯅꯨꯡꯉꯥꯏ ꯌꯥꯝ ꯅꯨꯡꯉꯥꯏꯔ ꯂꯩꯕ ꯃꯥꯜꯂꯤꯀꯣ
ꯍꯣꯏ ꯑꯁ ꯅꯨꯡꯉꯥꯏꯗꯦꯗ
ꯎꯝ ꯍꯟꯗꯥꯛꯇꯤ ꯀꯩ ꯀꯩ ꯊꯕꯛ ꯁꯨꯔꯤꯒ‌ꯦ
ꯑꯩꯗꯤ ꯏꯁ꯭ꯀꯨꯜ ꯀꯥꯔꯒ ꯂꯩꯕꯅ‌ꯦ
ꯌꯥꯏꯌꯦ
ꯎꯝ
ꯅꯪꯕꯨ ꯂꯩꯁꯥꯕꯤꯔꯣ ꯃꯧꯔꯣ
ꯑ ꯑꯁ ꯂꯩꯁꯥꯕꯤꯅꯦ ꯀꯩꯅꯣ
ꯑ
ꯋꯥ ꯉꯥꯡꯉꯥꯛ ꯑꯣ
ꯉꯥꯡꯉꯦ ꯉꯥꯡꯉꯦ
ꯋꯥ ꯌꯥꯝ ꯉꯥꯡꯕꯗꫭ ꯐꯕꯅꯦ
ꯐꯤ ꯁꯨꯅꯤꯉꯥꯏ ꯂꯩꯌꯦꯅꯦ
ꯑꯣ ꯀꯩꯅꯣ ꯅꯪꯒꯤ ꯅꯅꯥꯎꯅꯨꯄꯤꯒ ꯑꯩꯈꯣꯏ ꯏꯆꯦꯒ ꯂꯩꯃꯤꯟꯅꯕ ꯅꯠꯇ꯭ꯔꯣ
ꯑ ꯃꯣꯏꯅꯤ ꯂꯩꯇꯦꯅꯦ ꯊꯕꯛ ꯆꯠꯊꯣꯛꯈ꯭ꯔꯦ
ꯑꯣ ꯃꯣꯏ ꯑꯅꯤꯗ ꯄꯤꯕꯤꯌꯣ ꯁꯨꯅꯤꯉꯥꯏ
ꯑꯁ ꯏꯁꯤꯡ ꯅꯨꯡꯉꯥꯏꯇꯦꯅꯦ ꯃꯣꯏꯔꯣꯝꯁꯦ ꯃꯣꯏꯁꯦ
ꯑꯗꯣ ꯅꯣꯏꯗꯗꯤ ꯏꯁꯤꯡ ꯅꯨꯡꯉꯥꯏꯕ꯭ꯔꯣ ꯅꯣꯏꯗꯗꯤ ꯏꯁꯤꯡ ꯅꯨꯡꯉꯥꯏꯕ꯭ꯔꯣ
ꯍꯣꯏ ꯅꯨꯡꯉꯥꯏ ꯑꯩꯈꯣꯏ ꯑꯩꯈꯣꯏꯗꯗꯤ ꯏꯁꯤꯡꯒꯤ ꯍꯥꯎꯁꯐꯨꯜ
ꯁꯤ ꯅꯨꯡꯉꯥꯏꯔꯗꯤ ꯁꯨꯨꯕ ꯌꯥꯏꯅ
ꯍꯥ
ꯏꯆꯦ ꯊꯕꯛ ꯊꯕꯛ ꯂꯥꯛꯄ꯭ꯔꯣ
ꯊꯕꯛ ꯆꯠꯈ꯭ꯔꯤ ꯑꯣ ꯍꯜꯂꯛꯇ꯭ꯔꯤ ꯄꯨꯡ ꯀꯌꯥꯗ ꯍꯜꯂꯛꯇꯣꯏꯅꯣ ꯈꯪꯗꯦꯅꯦ
ꯑꯦ ꯅꯪꯒ ꯁꯨꯃꯤꯟꯅꯕ ꯅꯠꯇ꯭ꯔꯣ ꯊꯕꯛ
ꯁꯨꯃꯤꯟꯅꯗꯦ ꯃꯥ ꯍꯣꯡꯈ꯭ꯔꯦ ꯊꯕꯛ
ꯑꯣ ꯃꯥꯁꯨꯀꫭ ꯊꯕꯛ ꯌꯥꯝ ꯍꯣꯡꯉꯦ ꯃꯥ
ꯑꯃꯗꯁꯨ ꯑꯃꯗꯁꯨ ꯑꯗꯨꯝ ꯍꫭꯡꯉꯒ ꯂꯩꯕꯅꯦ
ꯐ꯭ꯔꯦ ꯑꯩꯈꯣꯏ ꯁꯨꯡꯐꯝꯗꯤ ꯁꯨꯕ ꯅꯨꯡꯉꯥꯏꯇꯦ ꯊꯕꯛ
ꯅꯪꯗꯤ ꯏꯁ꯭ꯀꯨꯥꯜ ꯀꯥꯔꯔꯣ
ꯀꯥꯔꯔꫭꯏ
ꯑꯣ ꯑꯁ ꯀꯥꯗ꯭ꯔ ꯊꯕꯛꯁꯨ ꯂꯩꯕꯗꫭ ꯐꯕꯅꯦ
ꯎꯝ ꯆꯥꯛ ꯆꯥꯂꯦ ꯍꯥꯏꯕ ꯅꯠꯇ꯭ꯔꯣ
ꯍꯣꯏ ꯉꯁꯥꯏꯅ ꯆꯥꯅꯦ
ꯀꯩ ꯌꯦꯟꯖꯥꯡ ꯆꯥꯏ ꯆꯥꯔꯕꯣ
ꯑꯁ ꯍꯤꯟꯖꯥꯡ ꯍꯥꯎꯇꯦꯗ ꯑꯜꯂꯨꯒ ꯈꯥꯃꯦꯟ ꯆꯥꯏꯌꯦ
ꯎꯝ ꯍꯥꯎꯔꯦꯅꯤꯁꯤꯑꯦ
ꯎꯝ ꯅꯣꯏꯒꯤꯅ ꯍꯦꯟꯅ ꯍꯥꯎꯋꯤꯗ
ꯃꯅꯤꯄꯨꯔꯗ ꯑꯇꯥꯡꯕ ꯈꯛꯇꯅꯤꯅꯦ
ꯃꯅꯤꯄꯨꯔꯗ ꯑꯇꯥꯡꯕ ꯈꯥꯠꯇꯪ ꯅꯪꯗꯤ ꯅꯆꯤꯟ ꯏꯅꯥꯎ ꯀꯌꯥꯅꯣ ꯑꯁꯃ ꯅꯨꯄꯥ ꯀꯌꯥꯅꯣ ꯅꯨꯄꯤ ꯀꯌꯥꯅꯣ
ꯅꯨꯄꯤꯅ ꯀꯨꯟꯊ꯭ꯔꯥ
ꯅꯨꯄꯥꯗꯤ
ꯅꯨꯄꯥꯗꯤ ꯈꯔ ꯌꯥꯝꯃꯦ
ꯎ
ꯌꯥꯝꯃꯤꯅꯦ ꯑꯗꯨꯗꯤ ꯑꯁ
ꯑꯣ
ꯅꯨꯡꯉꯥꯏꯔꯝꯃꯅꯤꯅꯦ ꯂꯩꯕ ꯑꯗꯨꯗꯤ ꯏꯆꯤꯟ ꯏꯅꯥꯎ ꯌꯥꯝꯃꯅꯤ
ꯈꯨꯣꯏꯟꯅ ꯑꯃ ꯊꯣꯛꯄ ꯌꯥꯔꯦ
ꯀꯍꯕꯥ
ꯈꯨꯟ ꯑꯃ ꯊꯣꯛꯄ ꯌꯥꯔꯦꯕ ꯑꯩꯈꯣꯏꯒ
ꯍꯣꯏ ꯊꯣꯛꯄ ꯌꯥꯔꯦ ꯈꯨꯟ ꯑꯅꯤ ꯑꯍꯨꯝ ꯐꯥꯎ ꯊꯣꯛꯄ ꯌꯥꯔꯅꯤ
ꯎꯝ
ꯆꯥꯛꯗꯤ ꯄꯨꯡ ꯀꯌꯥ ꯊꯣꯡꯅꯩꯗꯪ ꯂꯩꯩꯗꯦ
ꯍꯥꯎꯔꯦꯟꯅ꯭ꯔꯣ
ꯍꯥꯝ
ꯑꯁ ꯑꯩꯈꯣꯏꯗꯤ ꯊꯦꯡꯅ ꯊꯣꯡꯉꯤꯗ ꯑꯩꯈꯣꯏꯗꯤ ꯄꯨꯡ ꯇꯔꯦꯠ ꯅꯤꯄꯥꯜ ꯑꯗꯨꯗ ꯊꯣꯡꯉꯦ
ꯀꯩ ꯏꯟꯖꯥꯡ ꯊꯣꯡꯅꯔꯤꯕ
ꯑꯁ ꯈꯪꯗꯦ ꯍꯟꯖꯥꯡ ꯌꯥꯝꯃꯟꯕꯒꯤ ꯀꯔꯤ ꯊꯣꯡꯗꯣꯏꯅꯣ ꯈꯪꯗꯦ
ꯍꯝ
ꯈꯣꯡꯗꯔꯨꯝ ꯆꯥꯅꯤꯡꯉ ꯑꯃꯨꯛ ꯃꯥꯜꯂꯦꯅ
ꯑꯆꯥ
ꯑ
ꯋꯥꯀꯤꯡ ꯀꯥꯟꯖ ꯊꯔꯣ ꯅꯣꯏ
ꯑꯁ ꯋꯥꯛꯀꯤꯡꯒ ꯆꯠꯄ ꯁꯪꯗꯦꯗ ꯑꯩꯈꯣꯏꯗꯤ ꯑꯌꯨꯛ ꯑꯌꯨꯛ ꯅꯨꯡꯗꯥꯡꯒꯣ ꯀꯣꯆꯤꯡ ꯂꯧꯕꯅꯤꯅ
ꯑꯠꯆꯥ ꯀꯩ ꯀꯩ ꯁꯕꯖꯦꯛ ꯂꯧꯔꯤꯕ
ꯁꯥꯏꯟꯁꯅꯦ
ꯎꯝ ꯑꯣ ꯇꯤꯟꯁꯨꯣ ꯀ ꯀ ꯆꯂꯣ ꯆꯥꯡ ꯐꯤꯠꯅꯦꯁ ꯑꯣꯏꯅꯤꯡꯉꯥꯏ
ꯑ ꯆꯠꯄꯗꯤ ꯌꯥꯏꯑ ꯑꯗꯨꯕꯨ ꯑꯁ ꯆꯠꯄ ꯁꯪꯅꯕꯒꯤꯅ ꯀꯣꯆꯤꯡ ꯍꯜꯂꯛꯂꯗꯤꯀꯣ ꯑꯁ ꯃꯄꯥꯟ ꯊꯣꯛꯅꯤꯡꯉꯥꯏꯗꯣ ꯇꯟꯃꯒꯣ ꯑꯗꯨꯒꯤ
ꯎꯝ
ꯆꯠꯅꯤꯡꯉꯥꯏ ꯇꯟꯕꯅꯤꯅꯤ
ꯋꯥꯖꯕꯅꯤꯅꯦ
ꯎꯝ ꯑꯗꯨꯝ ꯊꯝꯔꯒ ꯑꯗꯨꯝ ꯂꯥꯛꯄ ꯂꯥꯕ ꯇꯥꯡ
ꯑꯌꯨꯛꯇꯤ ꯄꯨꯡ ꯀꯌꯥꯗꯁꯀꯣ ꯆꯠꯈꯤꯦ
ꯑꯌꯨꯛ ꯔꯣ
ꯑꯥ
ꯄꯨꯡ ꯅꯥꯏꯅ
ꯑꯣ ꯄꯨꯡ ꯀꯌꯥ ꯇ ꯍꯜꯂꯛꯄꯅ ꯄꯨꯁꯀꯨꯜꯁꯦ ꯅ
ꯄꯛ ꯑꯍꯨꯝ ꯄꯨꯡ ꯑꯍꯨꯝꯗ ꯍꯜꯂꯛꯄ
ꯑꯩꯣꯏꯍꯦ
ꯍꯣꯏ ꯀꯨꯏꯌꯦꯦ ꯁꯕꯖꯦꯛ ꯁꯕꯖꯦꯛ ꯇꯔꯦꯠ ꯂꯧꯕ ꯑꯗꯨ ꯑꯗꯨꯒꯤ ꯐꯝꯃꯁꯨꯕꯣ ꯌꯥꯝ ꯋꯥꯏꯑ ꯁ꯭ꯀꯨꯗ
ꯎ ꯑꯆꯥꯦ
ꯎꯝ ꯑꯥ
ꯎꯝ ꯅꯣꯏ ꯍꯣꯔꯦꯟ ꯇꯨꯏꯁꯟ ꯄꯨꯡ ꯀꯌꯥ ꯆꯠꯇꯣꯏꯅꯣ
ꯄꯨꯡ ꯃꯉꯥꯗ
ꯄꯨꯡ ꯃꯉꯥ ꯍꯧꯔꯒ ꯄꯨꯡ ꯀꯌꯥ ꯂꯣꯏꯗꯣꯏꯕ
ꯇꯔꯦꯠꯇ ꯑꯃꯨꯛ ꯂꯥꯛꯀꯅꯤ ꯑꯁ ꯉꯁꯤꯁꯦ ꯇꯦꯖ ꯂꯩꯅꯦ
ꯎꯝ
ꯁꯤ
ꯅꯪꯒꯤ ꯅꯃꯥꯟꯅꯕ ꯑꯃꯗꯤ ꯃꯄꯥꯟꯂꯣꯝ ꯆꯠꯈ꯭ꯔꯦꯀꯣ
ꯆꯠꯈ꯭ꯔꯦ
ꯑꯁ ꯅꯨꯡꯉꯥꯏꯔꯅꯤꯅ ꯑꯗꯨ
ꯃꯄꯥꯟꯗꯗꯤ ꯄꯩꯁꯥ ꯆꯥꯎꯋꯏ
ꯎꯝ
ꯁ꯭ꯋꯥꯏ ꯁ꯭ꯋꯥꯏꯔꯣꯝꯗꯗꯤ ꯍꯥꯏꯗꯤ ꯄꯩꯁꯥ ꯇꯥꯟꯕ ꯅꯨꯡꯉꯥꯏꯇꯦ ꯃꯄꯥꯟ ꯂꯝꯗꯤ ꯄꯩꯁꯥ ꯇꯥꯟꯕ ꯅꯨꯡꯉꯥꯏ
ꯎꯝ ꯑꯗꯨꯒꯤꯅꯤꯅꯦ
ꯄꯩꯁꯥ ꯇꯥꯟꯗ꯭ꯔꯗꯤ ꯌꯥꯗ꯭ꯔꯦ ꯂꯥꯏꯔꯕ ꯃꯆꯥꯅꯦ
ꯎꯝꯍꯝ
ꯎꯝ
ꯎꯝ
ꯍꯣꯔꯦꯟ ꯀꯩ ꯍꯤꯡꯖꯥꯡ ꯊꯣꯟꯗꯣꯏꯅꯣ
ꯀꯩ ꯍꯥꯏꯕ
ꯍꯣꯔꯦꯟ ꯀꯩ ꯍꯤꯟꯖꯥꯡ ꯊꯣꯡꯗꯣꯏꯅꯣ ꯈꯪꯗ꯭ꯔꯤꯅꯦ
ꯅꯣꯏꯅ ꯊꯣꯡꯔ ꯅꯣꯏꯅ ꯆꯥꯕ꯭ꯔꯣ
ꯀꯩꯅꯣ ꯑ ꯃꯥꯏꯔꯦꯟ ꯆꯝꯐꯨꯠ ꯆꯥꯕ ꯇꯥꯔꯦ
ꯑꯁ ꯆꯝꯐꯨꯠꯁꯨ ꯍꯥꯎꯕꯅꯦꯗ
ꯅꯠꯇ꯭ꯔꯒꯅ
ꯃꯥꯏꯔꯦꯟ ꯏꯔꯣꯟꯗ꯭ꯔ ꯅꯪꯗꯤ
ꯍꯥꯍꯥ ꯆꯥꯑꯣ ꯆꯥꯑꯣ ꯎ
ꯏꯟꯖꯥꯡ
ꯀꯩ ꯍꯥꯏꯕ
ꯏꯟꯁꯥꯡꯁꯤ ꯂꯩꯇ꯭ꯔꯦꯅꯦ ꯂꯩꯗ꯭ꯔꯗꯤ ꯌꯥꯔꯣꯏ
ꯅꯣꯏ ꯅꯣꯏ ꯀꯩꯅꯣ ꯊꯕꯛ ꯁꯨꯕ ꯈꯣꯏꯒꯤ ꯃꯄꯨꯅ ꯄꯤꯖꯕ꯭ꯔꯣ ꯅꯣꯏꯅ ꯅꯣꯏꯅ ꯅꯊꯟꯗ ꯑꯗꯨꯝ ꯊꯣꯡꯕ꯭ꯔꯣ ꯆꯥꯛ ꯍꯦꯟꯖꯥꯡꯗꯣ
ꯑꯩꯗꯤ ꯃꯣꯏꯅ ꯄꯤꯖꯕ ꯑꯗꯨꯝ ꯆꯥꯕ
ꯑꯣ
ꯃꯣꯏꯈꯨꯠ
ꯑꯗꯨꯗꯤ ꯐꯩꯌꯦꯗꯅ
ꯃꯣꯏ ꯈꯨꯊꯣꯡꯗꯣ ꯄꯥꯛ ꯍꯥꯏꯗꯤ ꯍꯥꯎꯔꯁꯨ ꯊꯨꯝ ꯈꯦꯔ ꯈꯤꯇꯪ ꯋꯥꯠꯂꯦꯕ
ꯑꯣ ꯑꯣ ꯑꯗꯨꯝ ꯅꯪ ꯅꯗ ꯑꯗꯨꯝ ꯊꯙꯃ ꯆꯕꯤ ꯍꯥꯏ
ꯎꯝ ꯆꯥꯔꯅꯤ
ꯎꯝ
ꯃꯊꯪ ꯃꯊꯪ ꯊꯥꯗꯤ ꯆꯥꯕ ꯍꯧꯗꯣꯏꯅꯦ ꯏꯇꯟꯇ ꯊꯂꯒ ꯑꯍꯥꯎ ꯑꯍꯥꯎ
ꯍ
ꯅꯣꯏꯁꯨ ꯐꯖ ꯐꯖꯅ ꯂꯩꯌꯣ
ꯍꯣꯏ
ꯎꯝ
ꯅꯣꯏꯁꯨ ꯊꯕꯛ ꯁꯨꯕꯗꯣ ꯐꯖꯅ ꯁꯨ
ꯁꯨꯑꯦ ꯌꯥꯝ ꯋꯥꯏꯅꯦ ꯊꯕꯛꯁꯦ
ꯑꯁ ꯊꯕꯛꯄꯨ ꯅꯨꯡꯉꯥꯏꯕ ꯊꯕꯛ ꯂꯩꯇ꯭ꯔꯦꯅ ꯍꯟꯂꯛ
ꯎꯝ ꯑꯗꯨꯗꯨꯒꯅꯦ
ꯋꯥ ꯃꯈꯥꯗ ꯑꯗꯨꯝ ꯊꯝꯅꯕ ꯐꯗꯉꯥꯏꯅꯤ
ꯅꯣꯏꯗꯨꯅꯦ ꯏꯁꯤꯡ ꯅꯨꯡꯉꯥꯏꯕ꯭ꯔꯣ
ꯏꯁꯤꯡꯒꯤꯅꯤ ꯎꯝ ꯑꯗꯨꯝ ꯏꯁꯤꯡꯗꯣ ꯑꯗꯨꯝ ꯂꯥꯛꯑꯗꯤ ꯑꯗꯨꯝ ꯅꯨꯡꯉꯥꯏꯔꯦ ꯁꯤꯡ ꯂꯥꯛꯗ꯭ꯔꯗꯤ ꯑꯩꯣꯏ ꯁꯤꯡ ꯂꯩꯌꯦ ꯃ
ꯅꯍꯥꯟꯅꯤ ꯏꯁꯤꯡ ꯂꯩꯇꯕ ꯏꯁꯤꯡ ꯂꯩꯕꯒꯤ ꯑꯁ ꯌꯥꯝ ꯋꯥꯕꯅꯦ
ꯎꯝ ꯊꯛꯅꯕꯁꯨ ꯍꯥꯏꯗꯤ ꯁꯤꯖꯤꯟꯅꯕ ꯏꯁꯤꯡꯁꯨ